ꯍꯜꯂꯣ ꯇꯥꯗꯕ꯭ꯔꯥ
ꯇꯥꯕ꯭ꯔꯣ
ꯍꯣꯏ ꯅꯣꯏꯒꯤ ꯃꯐꯝꯗꯣ ꯅꯦꯠꯋꯥꯛ ꯐꯠꯇꯕ ꯃꯥꯜꯂꯦꯅꯦ
ꯑꯣ
ꯍꯜꯂꯣ
ꯇꯥꯏꯌꯦ ꯇꯥꯏꯌꯦ
ꯋꯥꯔꯤ ꯉꯥꯡꯂꯛꯑꯣꯅꯦ ꯑꯗꯨ ꯇꯥꯔꯗꯤ ꯇꯨꯃꯤꯟꯅ ꯂꯩꯕꯗꯨ ꯀꯔꯤꯔ
ꯍꯍꯥ ꯃꯤꯅꯠ ꯀꯌꯥ ꯇꯧꯒꯦ ꯍꯥꯏꯕ꯭ꯔꯣ
ꯍꯥꯥ
ꯃꯤꯅꯠ ꯀꯌꯥ ꯇꯧꯒꯅꯤ
ꯑꯁ ꯑꯁꯤꯗ ꯑꯗꯨꯒꯨꯝꯕ ꯋꯥꯔꯤ ꯁꯥꯕ ꯌꯥꯗꯦ ꯑꯁꯤꯒꯤ ꯀꯩꯅꯣꯒꯤ ꯃꯇ ꯇꯥꯡꯗ ꯀꯔꯤꯁꯨ ꯁꯥꯕ ꯌꯥꯗꯦ
ꯆꯥꯛ ꯆꯥꯔꯕ꯭ꯔꯣ
ꯍꯣꯏ ꯆꯥꯕꯗ ꯉꯥꯏꯔꯤ
ꯀꯔꯤ ꯏꯟꯁꯥꯡ ꯆꯥꯕ꯭ꯔꯣ
ꯉꯁꯤꯁꯦ ꯑꯩꯈꯣꯏ ꯆꯝꯐꯨꯠ ꯑꯃ ꯇꯧꯔꯒꯥ ꯁꯤꯡꯖꯨ ꯃꯦꯠꯂꯦ ꯅꯣꯏꯗꯤ
ꯉꯔꯥꯡ ꯐꯨꯠꯕꯣꯜ ꯌꯦꯡꯕ꯭ꯔ ꯅꯥ ꯕ꯭ꯔꯥꯖꯤꯜꯗꯣ
ꯌꯦꯡꯉꯦ ꯐꯖꯗꯦ ꯕ꯭ꯔꯥꯖꯤꯜ ꯀꯗꯥꯏꯗꯒꯤ ꯉꯝꯂꯦ ꯑꯗꯨꯃꯥꯏ ꯑꯣꯏꯔꯗꯤ
ꯕ꯭ꯔꯥꯖꯤꯜꯗꯤ
ꯍꯥꯥ
ꯇꯥꯗꯦ ꯃꯈꯣꯟ ꯇꯥꯗꯦ ꯐꯖꯅ
ꯑꯣ ꯉꯔꯥꯡꯗꯣ ꯐꯖꯩꯑꯦꯕ ꯔꯥꯐꯤꯅꯤꯌꯥꯒ ꯔꯥꯐꯤꯅꯤꯌꯥꯗꯣ ꯀꯥꯏ ꯆꯠꯈ꯭ꯔꯕ꯭ꯔꯣ
ꯏꯁ ꯉꯔꯥꯡ ꯁꯅꯥ ꯁꯥꯏꯌꯦ ꯐꯔꯁ ꯍꯥꯐ ꯁꯅꯥꯕꯅꯦ
ꯔꯥꯐꯤꯅꯤꯌꯥ ꯌꯥꯎꯗ꯭ꯔꯦ ꯕꯤꯅꯤꯁꯤꯌꯁꯅ ꯌꯥꯎꯕꯅꯦ
ꯅꯆꯤꯟ ꯊꯤꯅꯨ ꯀꯔꯤ ꯅꯝꯕꯔ ꯏꯂꯚꯦꯟ ꯂꯦꯞꯄꯒ ꯀꯩꯅꯣ ꯀꯣꯏꯆꯦꯟ ꯆꯦꯜ ꯂꯩꯗꯣ ꯅꯪ ꯎꯗꯕ꯭ꯔꯣ
ꯈꯪꯗꯦꯅꯦ ꯑꯩꯗꯤ ꯄꯝꯅꯣ ꯑ ꯀꯩꯅꯣ ꯑꯦ ꯃꯥ ꯌꯥꯎꯕ꯭ꯔꯣꯅꯦ
ꯌꯥꯎꯕꯅꯦ ꯍꯥꯏꯕ ꯅꯪ ꯍꯥꯐ ꯇꯥꯏꯝ ꯂꯣꯏꯔꯒ ꯌꯦꯡꯕ ꯃꯥꯜꯂꯦ ꯑꯗꯨꯗꯤ
ꯑꯣ ꯎꯝ
ꯑꯗꯨꯕꯨ ꯃꯥꯒꯤ ꯄ꯭ꯂꯦꯗꯣ ꯉꯔꯥꯡꯗꯤ ꯐꯖꯗꯦ ꯃꯣꯔꯣꯀꯣ
ꯍꯟꯗꯛꯀꯥ ꯑꯥꯔꯖꯦꯟꯇꯤꯅꯥꯗꯤ ꯀꯩꯗꯧꯉꯩ ꯂꯩꯕ꯭ꯔꯣ ꯑꯩꯈꯣꯏꯒꯤꯗꯤ
ꯗꯦꯠ ꯁꯦꯚꯦꯟꯇꯤꯟ ꯗ ꯃꯥꯜꯂꯦ
ꯗꯦꯠ ꯁꯚꯦꯟꯇꯤꯟꯗꯨꯗꯤ ꯑꯗꯨꯗꯤ ꯅꯩ
ꯅꯩꯔꯅꯤ ꯀꯩꯅꯣ ꯑꯩꯗꯣ ꯉꯔꯥꯡꯗꯣꯀꯣ ꯑꯥ ꯇꯨꯝꯊꯣꯛꯑꯒ ꯑꯦꯛꯖꯦꯛꯂꯤ ꯊ꯭ꯔꯤ ꯊꯔꯇꯤ ꯊ꯭ꯔꯤꯗ ꯍꯧꯒꯠꯄ ꯋꯥꯅꯦ ꯑꯗꯨꯒ ꯌꯦꯡꯕ ꯍꯥꯐ ꯇꯥꯏꯝ ꯂꯣꯏꯔꯒ ꯌꯦꯡꯗ꯭ꯔꯦ ꯗꯨꯝ ꯇꯨꯝꯊꯣꯛꯈ꯭ꯔꯦ ꯑꯃꯨꯛꯀ
ꯅꯪ ꯍꯧꯖꯤꯛ ꯀꯥꯏ ꯂꯩꯔꯤꯅꯣ ꯏꯝꯐꯥꯜꯗ ꯂꯩꯕ꯭ꯔꯣ
ꯏꯝꯐꯥꯜꯗ ꯂꯩꯌꯦ ꯑꯁ ꯑꯗꯨꯒꯨꯝꯕ ꯍꯪꯒꯅꯨ ꯚꯥꯏ
ꯑꯣ ꯑꯁ ꯑꯩꯗꯤ ꯀꯩꯅꯣ ꯐ꯭ꯔꯥꯟꯁ ꯌꯦꯡꯅꯤꯡꯉꯦ ꯑꯗꯨꯒ ꯑꯒ ꯁ꯭ꯄꯦꯟꯖꯨ ꯂꯩꯅꯦ ꯉꯥ ꯍꯌꯦꯡꯗ ꯍꯌꯦꯡ ꯅꯥꯏꯟ ꯊꯥꯔꯇꯤ ꯗ ꯑꯗꯨꯁꯨ ꯌꯦꯡꯅꯤ
ꯐ꯭ꯔꯥꯏꯟꯁ ꯏꯁꯄꯦꯟ ꯐ꯭ꯔꯥꯟꯁ ꯑꯔꯖꯦꯟꯇꯤꯅꯥ
ꯅꯪ ꯈ꯭ꯔꯤꯁꯕꯤꯗ ꯌꯦꯡꯕ꯭ꯔꯣ
ꯀꯔꯤ ꯍꯣꯏ ꯑꯗꯨꯗ ꯌꯦꯡꯉꯦ ꯍꯣꯏ
ꯃꯤꯗꯤ ꯑꯦꯁ ꯑꯦꯞꯁ ꯍꯥꯏꯅ ꯊꯥꯒꯠꯂꯒ ꯀꯒꯤ ꯅ ꯂꯥꯛꯄꯗꯨ ꯂꯣꯏꯔꯔꯤꯩ ꯌꯦꯡꯕꯅ ꯍ ꯍꯥꯏꯅ ꯑꯗꯨꯝ ꯆꯤꯟꯁꯤꯈ꯭ꯔꯕꯅꯤ
ꯁꯤꯌꯔ ꯇꯧꯕꯤꯑꯣꯅ ꯀꯔꯤꯔꯣ ꯑꯁ ꯃꯤ ꯒ꯭ꯔꯨꯞ ꯒ꯭ꯔꯨꯞꯇ ꯌꯦꯡꯅꯤꯡꯕꯅꯦ ꯋꯥꯔꯀꯞꯇꯤ ꯏꯊꯟꯇ ꯌꯦꯡꯕꯁꯨ ꯕꯣꯔꯤꯡꯅꯤ ꯇꯥꯕ꯭ꯔꯣ ꯍꯜꯂꯣ ꯅꯨꯡꯁꯤꯔꯕ ꯃꯔꯨꯞ